ꯇꯥꯏ
ꯑ ꯉꯁꯥꯏꯗꯣ ꯃꯤꯂꯃꯗ ꯃꯥꯂꯦ ꯃꯤ ꯂꯥꯃꯟꯕꯩ ꯃꯥꯜꯂꯦꯕ ꯑꯗꯨꯒꯤ ꯇꯠꯄ ꯃꯥꯜꯂꯦ
ꯍꯣꯏ
ꯃꯊꯛꯇ ꯀꯥꯈ꯭ꯔꯦꯁꯨ ꯑꯩꯈꯣꯏ ꯀꯥꯗꯣ ꯃꯊꯛꯀꯤ ꯀꯥꯗꯣ ꯁꯥꯃꯟꯕꯒꯤ ꯂꯩꯅꯤꯡꯗꯕꯗꯨ ꯌꯥꯏ
ꯎꯝ ꯌꯥꯝ ꯁꯥꯏ ꯍꯧꯖꯤꯛꯀꯥꯟꯁꯦ ꯁꯝꯃꯔꯗꯤ ꯑꯩ ꯁꯝꯃꯔꯃꯛꯇꯤ ꯄꯛꯇꯦ ꯋꯤꯟꯇꯔꯅꯗꯤ ꯍꯦꯟꯅ ꯅꯨꯡꯉꯥꯏꯌꯦꯀꯣ ꯍꯥꯏꯔꯤꯗꯤ
ꯍꯣꯏ ꯑꯩꯁꯨ ꯤꯟꯇꯔ ꯄꯥꯝꯃꯦ
ꯋꯤꯟꯇꯔ ꯌꯥꯝ ꯄꯥꯝꯃꯦ ꯋꯤꯟꯇꯔ ꯄꯥꯝꯗꯕ ꯃꯤ ꯑꯐ ꯂꯩꯔꯣꯏ
ꯑꯃ ꯄꯥꯝꯕ ꯃꯤꯗꯤ ꯃꯀꯣꯛ ꯆꯥꯛꯄ ꯃꯤ ꯑꯣꯏꯔꯝꯅꯤ
ꯏꯄꯥꯇ ꯁꯃꯔ ꯄꯝ
ꯍꯥꯏꯗꯤ
ꯋꯤꯟꯇꯔꯗꯗꯤ ꯂꯨꯖꯕꯁꯨ ꯉꯝꯗꯦ ꯍꯥꯏ
ꯁꯝꯃꯔꯗꯗꯤ ꯏꯁꯥꯁꯦ ꯈꯥꯡꯕ ꯉꯝꯃꯦ ꯑꯗꯨ ꯈꯣꯡ ꯑꯩꯈꯣꯏꯣꯡ ꯈꯣꯡ ꯁꯥꯕꯗꯣ ꯑꯁꯄꯗꯤ ꯑꯩ ꯉꯝꯗꯕꯅꯦ ꯑꯗꯨ ꯈꯥꯡꯕ ꯉꯝꯗꯕꯅꯦ ꯏꯁꯤꯡꯗ ꯇꯤꯡꯉꯨꯀꯣ ꯑꯁ
ꯑꯥ ꯑꯩꯁꯨ ꯍꯥꯟꯅ ꯌꯥꯝ ꯁꯥꯔꯝꯃꯦ ꯀꯔꯤꯒꯤ ꯇꯧꯕꯩ ꯐꯕ꯭ꯔꯣꯀꯣ ꯑꯩꯁꯨ ꯍꯥꯟꯅ ꯌꯥꯝ ꯁꯥꯔꯝꯃꯦꯕꯀꯣ ꯈꯣꯡꯗꯣ ꯈꯣꯡ ꯀꯔꯤ ꯈꯣꯡ ꯃꯃꯥꯏꯗ ꯍꯥꯏꯇꯥꯔꯦ
ꯍꯣꯏ
ꯀꯃꯥꯏꯅ ꯐꯈꯤꯕꯣ ꯍꯪꯗꯦꯅꯦ ꯀꯩꯅꯣ ꯑꯗꯨꯒꯤꯁꯨ ꯍꯤꯗꯥꯛꯇꯤ ꯂꯩꯕꯅꯦ ꯃꯣꯏꯒꯤ ꯃꯅꯥ ꯑꯃꯗꯣ ꯐꯨꯠꯂꯒ ꯅꯞꯄꯒ ꯊꯝꯃꯦ ꯍꯥꯏꯕ꯭ꯔꯥ ꯊꯝꯕ ꯍꯥꯏꯕ꯭ꯔꯥ
ꯎꯝ
ꯑꯩꯈꯣꯏ ꯏꯃꯨꯡꯁꯨ ꯌꯥꯝ ꯁꯥꯒꯠꯂꯦꯕ ꯑꯗꯨꯒꯨꯝꯕ ꯑꯗꯨꯑꯩꯗꯤ ꯐꯈ꯭ꯔꯦ ꯑꯗꯨꯒꯨꯝ ꯅꯨꯡꯉꯥꯏꯇꯝꯅꯦ ꯐꯦꯟꯕꯨꯁꯨ
ꯍꯣꯏ ꯑꯩꯗꯤꯀꯣ ꯁꯝꯃꯔꯗꯁꯨ ꯐꯤ ꯏꯟꯕꯅꯦ ꯏꯟꯕ ꯃꯤꯅꯦꯕ ꯑꯩꯁꯦ
ꯑꯝ
ꯈꯪꯗꯦ ꯁꯥꯔꯁꯨ ꯐꯤ ꯏꯟꯗ꯭ꯔꯗꯤ ꯇꯨꯝꯕ ꯉꯝꯗꯕ ꯑꯗꯨ ꯐꯤ ꯏꯕ ꯀꯥꯟꯗꯗꯤ ꯍꯦꯟ ꯁꯥꯕ ꯑꯗꯨꯝ ꯇꯧꯋꯦꯕ ꯑꯃꯨꯛꯀ ꯈꯣꯡꯁꯦ ꯃꯄꯥꯟ ꯊꯝꯃꯒ ꯐꯤ ꯏꯟꯕꯁꯨ ꯑꯃꯨꯛꯀ ꯌꯥꯝ ꯀꯤꯖꯕꯗꯣ ꯈꯣꯡꯁꯤ ꯀꯅꯥꯅ ꯁꯣꯛꯀꯦꯔꯅꯀꯣ ꯑꯗꯨꯝ ꯍꯪꯒꯣꯏꯖꯕꯗꯣ
ꯑꯥ
ꯕꯨꯠꯅ ꯁꯣꯛꯀꯦꯔꯥꯒꯨꯝꯕ ꯑꯁ ꯑꯍꯤꯡꯗꯀꯣ ꯇꯨꯝꯕꯁꯦ ꯄꯨꯡ ꯑꯍꯨꯝ ꯑꯍꯨꯝꯗ ꯑꯗꯨꯝ ꯍꯧꯒꯠ ꯅꯦ ꯑꯗꯨꯝ ꯑꯃꯔꯛ ꯍꯧꯎꯒꯠꯂꯒ ꯑꯈꯣꯏ ꯑꯃꯗꯤ ꯑꯃꯨꯔꯛ ꯍꯧꯎꯒꯠꯄꯗꯤ ꯀꯩꯝ ꯀꯥꯏꯗꯦ ꯑꯗꯨ ꯅꯨꯡꯇꯤ ꯍꯧꯒꯠꯄꯅꯦ ꯄꯨꯡ ꯑꯍꯨꯝꯗ
ꯃꯔꯝ ꯂꯩ ꯍꯥꯏꯕꯅꯤꯀꯣ ꯑꯗꯨꯒꯨꯝꯕ
ꯑꯦ ꯍꯦ ꯇꯧꯔꯛꯀꯅꯨ ꯅꯪ
ꯀꯖꯩ
ꯕꯨꯠꯀꯤ ꯐꯤꯂꯝꯅ ꯄꯥꯝꯕꯒ ꯑꯩ ꯑꯩ ꯑꯩꯃꯨꯛ ꯕꯨꯠꯀꯤ ꯐꯤꯂꯝ ꯄꯥꯝꯕ ꯑꯃꯝꯐ ꯂꯩꯔꯣꯏ ꯑꯩꯗꯤ ꯕꯨꯠꯀꯤ ꯐꯤꯂꯝ ꯑꯩꯅ ꯌꯦꯡꯗ꯭ꯔꯕ ꯁꯨꯨꯝꯂꯩ ꯂꯩꯇ꯭ꯔꯤ ꯑꯃ ꯍꯥꯏꯒꯅꯤ ꯂꯣꯏ ꯌꯦꯡꯕꯒꯨꯝꯕ ꯕꯨꯠ ꯕꯨꯠ ꯐꯤꯂꯝ ꯃꯄꯥꯝꯕꯅ
ꯑ ꯑꯩꯗꯤ ꯌꯦꯡꯗꯦ ꯏꯆꯦꯗꯤ ꯌꯥꯝ ꯌꯦꯡꯉꯝ ꯃꯅꯤ
ꯌꯥꯝ ꯅꯨꯡꯉꯥꯏꯕꯅꯦ ꯅꯤꯁꯥ ꯑꯃꯅꯦ ꯈꯪꯕ ꯄꯨꯔꯥ ꯑꯩꯈꯣꯏ ꯀꯔꯤ ꯅꯤꯁꯥꯅꯦ ꯄꯨꯔꯥ ꯏꯗꯤꯛ ꯆꯨꯕꯗꯣ ꯑꯗꯨꯃꯥꯏꯅꯅꯦ ꯑꯃ ꯌꯦꯡꯉꯣꯀꯣ ꯑꯗꯨ ꯀꯤꯗꯤ ꯀꯤꯆꯦꯠꯄ ꯑꯩꯅ ꯈ꯭ꯋꯥꯏꯗꯒꯤ ꯀꯤ ꯆꯤꯠꯀꯅꯤ ꯑꯗꯨꯁꯨ ꯑꯗꯨꯁꯨ ꯍꯦꯟꯅ ꯌꯦꯡꯅꯤꯡꯕ ꯍꯥꯁ ꯑꯗꯨ ꯅꯨꯡꯊꯤꯟꯗꯗꯤ ꯍꯣꯏ ꯅꯨꯡꯊꯤꯟꯗꯗꯤ ꯀꯣ ꯌꯥꯝ ꯌꯦꯡꯉꯨ ꯁꯥꯒꯅꯤ ꯅꯨꯡꯊꯤꯟꯗꯗꯤ ꯃꯤ ꯂꯩꯕꯅꯤꯅꯀꯣ ꯀꯤꯗꯕ ꯍꯣꯔꯦꯟ ꯑꯍꯤꯡꯗ ꯅꯤꯡꯁꯤꯡꯔꯥꯀꯣ ꯑꯗꯨꯝ ꯀꯤꯔꯃꯤ ꯇꯨꯝꯃꯗ ꯇꯨꯝꯕ ꯉꯝꯗꯕꯒꯨꯝꯕ
ꯑꯩꯈꯣꯏꯁꯨ ꯑꯉꯥꯡ ꯑꯣꯏꯔꯤ ꯃꯇꯝꯗ ꯃꯥꯡꯒꯥꯏ ꯁꯧꯔꯒ ꯕ꯭ꯂꯦꯡꯀꯦꯠ ꯃꯅꯨꯡꯗ ꯂꯩꯕꯗꯨ ꯀꯤꯕꯤꯒꯤ ꯍꯨꯃꯥꯡꯗ ꯖꯤꯔ ꯇꯥꯕ ꯀꯤꯁꯨ ꯀꯤꯕ
ꯍꯣꯏ
ꯇꯧꯕꯅꯦ ꯚꯨꯠ ꯁꯦ ꯑꯃꯨꯛꯀ ꯂꯩꯕꯁꯨ ꯂꯩ ꯂꯩꯌꯦ ꯍꯥꯏꯌꯦ ꯏꯃꯥꯡꯒꯗ ꯍꯪꯕ ꯀꯥꯟꯗ ꯑꯃꯨꯛꯀ
ꯑꯥ
ꯑꯃꯨꯒ ꯃꯤꯁꯤꯡ ꯑꯁꯤ ꯃꯤ ꯀꯤꯍꯟ ꯅꯦ ꯂꯩꯇꯕꯅꯦꯒ ꯍꯥꯏꯒꯅꯤ ꯑꯃꯨꯛ ꯊꯣꯛꯄ ꯋꯥꯔꯤꯒꯨꯝꯕ ꯇꯥꯕ ꯀꯥꯟꯗ ꯑꯃꯨꯛ ꯀꯤ ꯀꯤꯖꯕ ꯑꯁ ꯌꯥꯝ ꯅꯨꯡꯉꯥꯏ ꯕꯨꯠꯁꯦ
ꯂꯩꯕꯨꯗꯤ ꯂꯩꯔꯝꯒꯅꯤ
ꯍꯣꯏ ꯂꯩꯇ꯭ꯔꯗꯤ ꯀꯃꯥꯏꯅꯀꯣ ꯂꯩꯕꯒꯤꯅꯦꯕ ꯃꯣꯏ ꯁꯤ
ꯑꯥ
ꯑꯁ ꯌꯦꯡꯃꯟꯗꯅ ꯑꯩꯗꯤ ꯑꯗꯨꯁꯨꯀꯣ ꯚꯨꯠ ꯀꯤ ꯐꯤꯂꯝꯁꯦ ꯏꯪꯂꯤꯁꯇꯤ ꯁꯨꯛꯌ‌ꯦ ꯌꯦꯡꯗꯦ ꯏꯪꯂꯤꯁ ꯁ‌ꯦ ꯃꯔꯛ ꯃꯔ ꯌꯦꯡꯉꯦ ꯑꯗꯣ ꯑꯩꯈꯣꯏ ꯏꯟꯗꯣꯅꯦꯁꯤꯌꯥꯒꯨꯝꯕꯀꯣ ꯑꯗꯨ ꯃꯣꯏꯒꯤꯅ ꯍꯦꯟ ꯅꯨꯡꯉꯥꯏꯕꯅꯦ ꯃꯣꯏ
ꯃꯣꯏꯒꯤ ꯀꯔꯤ ꯁꯣꯔ꯭ꯠ ꯁꯣꯔ꯭ꯠ
ꯃꯣꯏꯗꯤ ꯍꯣ ꯃꯣꯏꯗꯤ ꯌꯥꯝ ꯍꯩꯕꯅꯦ ꯃꯣꯏꯗꯤꯀꯣ ꯕꯨꯠꯁꯦ ꯃꯣꯏꯒꯤꯗꯤ ꯄꯨꯔꯥ ꯍꯩꯈ ꯃꯣꯏ ꯑꯗꯨꯗ ꯐꯥꯎꯕꯅꯦ ꯃꯣꯏꯗꯤ
ꯄꯨꯂꯞ ꯃꯣꯏꯗ‌ꯣ ꯃꯣꯏꯒꯤ ꯐꯨꯜ ꯃꯣꯏꯒꯤ ꯃꯨꯚꯤꯗꯣ ꯌꯦꯡꯕ ꯉꯝꯃꯣꯏ ꯑꯩ ꯑꯃ ꯑꯦꯛꯁꯄ꯭ꯂꯦꯅꯦꯁꯟꯒꯤ ꯑꯃꯗꯤ ꯌꯦꯡꯈ꯭ꯔꯦ ꯀꯔꯤ ꯗꯥ ꯗꯦꯟꯁꯤꯡ ꯚꯤꯂꯦꯖ ꯆꯠꯕ꯭ꯔꯥ ꯑꯗꯨꯒꯤ ꯑꯩ ꯃꯨꯚꯤ ꯑꯣꯏꯅꯗꯤ ꯌꯦꯡꯕ ꯉꯝꯃ‌ꯣꯏ ꯑꯗꯨꯝ ꯑꯦꯛꯁꯄ꯭ꯂꯦꯟꯗ ꯇꯥꯕ
ꯍꯣꯏ
ꯃꯣꯏꯈꯣꯏꯗꯤ ꯃꯣꯏ ꯃꯁꯛ ꯈꯣꯏꯗꯤ ꯌꯥꯝ ꯀꯤꯖꯍꯜꯂꯦ ꯍꯥꯏꯔꯒ
ꯃꯣꯏꯗꯤ ꯏꯁ ꯏꯟꯗꯣꯅꯦꯁꯤꯌꯥꯒꯤ ꯍꯥꯏꯔꯗꯤ ꯀꯔꯁꯀꯤ ꯈꯛꯇꯅꯤꯗ ꯃꯣꯏꯗꯤ ꯀꯣ꯫ ꯀꯔꯁꯀꯤ ꯑꯃ ꯕ꯭ꯂꯦꯛ ꯃꯦꯖꯤꯛ ꯍꯥꯏꯕ꯭ꯔꯥ ꯑꯗꯨ ꯉꯥꯛꯇ꯫ ꯍꯣꯏ ꯑꯗꯨꯗꯤ ꯌꯥꯝ ꯐꯥꯎ ꯑꯁꯦꯡꯕꯁꯨ ꯑꯣꯏꯔꯝꯒꯅꯤ ꯑꯗꯨ ꯂꯩꯕꯒꯤꯅꯦꯕ ꯕ꯭ꯂꯦꯛ ꯃꯦꯖꯤꯛ꯫
ꯍꯣꯏ ꯑꯩꯅ ꯑꯗꯨꯝ ꯕꯨꯠ ꯍꯥꯏꯔꯖꯨ ꯎꯝ ꯄꯨꯔꯥ ꯚꯨꯠ ꯃꯛꯁꯨ ꯅꯠꯇꯕ ꯍꯧꯖꯤꯛ ꯀꯣꯔꯤꯌꯟꯒꯤ ꯑꯃ꯫ ꯀꯔꯤ ꯏꯐ ꯋꯤꯁꯦꯁ ꯀꯨꯠꯀꯤꯜꯗꯣ꯫ ꯑꯗꯨꯗꯣ ꯑꯗꯨꯗꯣ ꯑꯣꯏꯅ ꯐꯖꯅ ꯌꯦꯡꯉꯦ ꯍꯣꯏ ꯑꯗꯨꯒꯨꯝꯕꯗꯣ꯫ ꯑꯗꯨꯒꯨꯝꯕꯅ ꯈꯔ ꯌꯦꯡꯕ ꯅꯨꯡꯉꯥꯏꯕ ꯄꯨꯔꯥ ꯕꯨꯠꯀꯤ ꯑꯩꯈꯣꯏ ꯃꯌꯥꯡꯒꯤ ꯇꯝꯅꯕꯒꯨꯝꯕꯗꯣ꯫
ꯍꯣꯏ꯫
ꯌꯦꯡꯕ ꯁꯨꯉꯝ ꯉꯝꯗꯦ ꯑꯗꯨ ꯐꯖꯅ ꯌꯦꯡꯕ ꯍꯥꯞ ꯑꯗꯣ ꯑ ꯀꯔꯤ ꯀꯟꯖꯨꯔꯤꯡꯒ ꯑꯅꯥꯕꯂꯤ ꯈꯛꯇꯅꯦ ꯑꯇꯣꯞꯄꯗꯤ ꯑꯩ ꯄꯥꯛ ꯌꯦꯡꯗ꯭ꯔꯤ꯫
ꯏꯁ ꯈ꯭ꯋꯥꯏꯗꯒꯤ ꯐꯥꯎꯔꯕꯅꯦ ꯑꯗꯨ꯫
ꯑꯗꯨ ꯍꯣꯏ ꯑꯗꯨꯁꯨ ꯑꯉꯥꯡ ꯑꯣꯏꯕ ꯀꯥꯟꯗꯅꯦꯕ ꯑꯗꯨ ꯈꯣꯏꯗꯨꯅꯦꯕ ꯌꯦꯡꯉ ꯇꯨꯝꯕ ꯉꯝꯗꯕꯗꯣ
ꯎꯝ ꯅꯨꯡꯉꯥꯏ ꯅꯨꯡꯉꯥꯏ ꯑꯗꯨꯁꯨ ꯑꯁꯦꯡꯕꯒꯤꯅꯦ ꯑꯗꯨꯗꯣ ꯑꯁꯦꯡꯕ ꯊꯣꯛꯄ ꯋꯥꯔꯤꯅꯦꯕ ꯑꯁ ꯂꯥꯁꯇ ꯍꯣꯏ ꯐꯤꯂꯝꯁꯦ ꯌꯥꯝ ꯅꯨꯡꯉꯥꯏꯅ ꯌꯦꯡ ꯌꯦꯡꯔꯒ ꯂꯥꯁꯇ ꯕꯦꯖ ꯑꯣꯟ ꯇ꯭ꯔꯨ ꯁ ꯇꯣꯔꯤꯗ ꯑꯦꯟꯗꯤꯡꯗ ꯂꯣꯏꯕ ꯀꯥꯟꯗꯗꯤ ꯃꯤꯁꯤꯡꯁ‌ꯩ ꯀꯤꯍꯟꯕꯗꯣ ꯍꯁ ꯉꯁꯥꯏ ꯈꯣꯏ ꯌꯦꯡꯕꯁꯤ ꯇ꯭ꯔꯨ ꯏꯁꯇꯣꯔꯤꯅꯤ ꯍꯥꯏꯔꯄꯣ ꯑꯗꯨꯗ ꯀꯤꯖꯕꯗꯣ ꯕꯨꯠꯅ ꯈꯪꯉꯝꯒꯅꯤ ꯑꯩꯈꯣꯏꯅ ꯌꯦꯡꯕꯗ‌ꯣ ꯒꯨꯝꯕꯀꯣ ꯍꯥꯏꯅꯕꯗ‌ꯣ ꯑꯁ ꯑꯁ ꯑꯍꯣꯏ ꯑꯗꯨ ꯅꯨꯡ ꯑꯍꯣꯏ ꯑꯗꯨꯗꯤ ꯑꯁ ꯅꯨꯡꯉꯥꯏꯕꯅꯦ ꯆꯄꯜꯒꯨꯝꯕ ꯂ ꯂꯥꯏꯠꯀꯨꯝꯕ ꯃꯨꯠꯂꯀꯣ ꯄꯨꯟꯅ ꯌꯦꯡꯉꯒꯀꯣ ꯂꯥꯎꯅꯔ ꯑꯁ ꯌꯥꯝ ꯅꯨꯡꯉꯥꯏꯕꯅꯦ
ꯍꯟꯗꯛ ꯑ ꯍꯧꯖꯤꯛꯀꯥꯟꯅ ꯉꯥꯡꯈꯩꯗꯤ ꯄꯨꯟꯕꯁꯨ ꯎꯗ꯭ꯔꯦ ꯍꯥꯟꯅ ꯑꯩꯈꯣꯏ ꯃꯇꯝꯗꯤ ꯂꯣꯏꯔ‌ꯦ ꯕꯤꯗꯤꯑꯣ ꯌꯦꯡꯁꯦ ꯚꯤꯠ ꯇꯤ ꯚꯤ ꯌꯦꯡꯕ ꯆꯠꯁꯦ ꯇꯧꯔꯒ ꯍꯧꯅꯔꯒ ꯆꯠꯄꯝ ꯀꯣꯡꯒꯥꯏ꯫
ꯑꯁꯦꯡꯕ꯫
ꯍꯥꯟꯅ ꯍꯦꯟꯅ ꯅꯨꯡꯉꯥꯏꯗ ꯑꯉꯥꯡ ꯑꯣꯏꯕꯀꯥꯟꯅ ꯍꯦꯟꯅ꯫
ꯎꯝ ꯍꯧꯖꯤꯛꯇꯤ ꯌꯨꯝꯗ ꯂꯩꯔꯒ ꯒꯦꯝ ꯁꯥꯟꯅꯕ ꯐꯣꯟꯗ꯫
ꯍꯧꯖꯤꯛꯀꯥꯟꯗꯤ ꯑꯉꯥꯡꯈꯣꯏꯁꯨ ꯃꯣꯏ ꯃꯣꯏ ꯃꯁꯥ ꯐꯣꯟ ꯂꯣꯏꯟ ꯄꯥꯏꯅꯈ꯭ꯔꯦ꯫
ꯎꯝ꯫
ꯑꯁ ꯌꯥꯝ ꯅꯨꯡꯉꯥꯏ ꯑꯁ ꯑꯩꯈꯣꯏ ꯎꯝ ꯏꯃꯥꯟꯅꯕꯤꯈꯣꯏ ꯂꯣꯏꯅꯃꯛꯀꯣ꯫ ꯑꯦꯛꯖꯥꯝ ꯂꯣꯏꯔ ꯁ꯭ꯀꯨꯜ ꯂꯣꯏꯔꯒ ꯄꯨꯔꯥ ꯀꯥꯏꯅꯕꯒꯤ ꯊꯦꯡꯁꯨ ꯊꯦꯡꯅꯗ꯭ꯔꯦ ꯌꯥꯝ ꯅꯨꯡꯉꯥꯏꯇꯦ ꯑꯃꯨꯛ ꯑꯃꯨꯛ ꯄꯨꯟꯕ ꯀꯥꯟꯗꯗꯤꯀꯣ ꯌꯥꯝ ꯅꯨꯡꯁꯤꯕꯅꯦ
ꯍꯣꯏ ꯅꯣꯏꯒꯤꯗꯤ ꯍꯧꯖꯤꯛ ꯇꯨꯋꯦꯜꯕ ꯂꯣꯏꯗ ꯉꯥꯏꯔꯕꯅꯤꯅ ꯄꯥꯛ ꯑꯇꯣꯞꯇꯣꯞꯄꯗ ꯆꯠꯄ ꯌꯥꯎꯔꯝꯈꯤꯔꯣꯏ ꯑꯩꯈꯣꯏꯗꯤ ꯇꯨꯌꯦꯜꯕ ꯂꯣꯏꯕ ꯀꯨꯏꯔꯦꯗꯅ
ꯎꯝ
ꯑꯗꯨꯒꯤ ꯑꯃꯥꯅ ꯑꯥ ꯑꯥꯎꯠꯁꯥꯏꯠꯇ ꯂꯩꯕ ꯃꯥꯅ ꯑꯗꯨ ꯑꯇꯣꯞꯄꯗ ꯂꯩꯕ ꯑꯗꯨꯃꯥꯏꯅ ꯇꯧꯅꯕꯒꯤ ꯁꯨ ꯄꯨꯝ ꯄꯨꯟꯕ ꯐꯪꯗ꯭ꯔꯦ ꯃꯣꯏ ꯃꯣꯏ ꯊꯕꯛ ꯂꯣꯏ ꯊꯤꯅꯈ꯭ꯔꯦꯕ
ꯑꯗꯨꯃꯥꯏꯅ ꯑꯁ ꯒ꯭ꯔꯨꯞꯒꯨꯝꯕ ꯁꯦꯝꯕꯅꯦꯕ ꯑꯩꯈꯣꯏꯁꯦꯀꯣ ꯑꯣꯟꯂꯥꯏꯟꯗ ꯍꯥꯏꯗꯤ ꯑꯩꯈꯣꯏ ꯑꯇꯣꯞꯇꯣꯞꯄ ꯆꯠꯂꯁꯨ ꯍꯥꯏꯅ ꯑꯃꯔꯛꯇꯤ ꯄꯨꯟꯁꯦꯅꯀꯣ ꯑꯗꯨꯝ ꯐꯥꯎꯅꯁꯦꯅ ꯁꯨꯛꯀꯥꯎ ꯀꯥꯎꯅꯔꯣꯏꯁꯦꯅ ꯑꯗꯨꯝ ꯒ꯭ꯔꯨꯞꯀꯨꯝꯕꯁꯨ ꯁꯦꯝꯕꯅꯦ ꯑꯩꯈꯣꯏꯁꯦ ꯅꯨꯡꯁꯤꯕꯅꯦ
ꯍꯣꯏ ꯅꯨꯡꯁꯤꯌꯦ
ꯎꯝ
ꯇꯨꯋꯦꯜꯐ ꯀꯥ ꯃꯇꯝ ꯅꯨꯡꯉꯥꯏꯕꯗꯨ
ꯍꯣꯏ ꯑꯝ ꯃꯤ ꯌꯥꯝ ꯈꯪꯍꯧꯗꯦꯀꯣ ꯍꯥꯟꯅ ꯁꯨꯃꯥꯏꯅ ꯇꯧꯕꯒꯅꯤꯁꯨ ꯈꯪ ꯑꯗꯨꯝ ꯊꯥꯖꯗꯦꯕ ꯍꯥꯏꯗꯤ ꯄꯨꯟꯅ ꯂꯩꯕꯥꯀꯥꯟꯗꯤ ꯑꯣ ꯌꯥꯝ ꯂꯥꯡꯔꯒ ꯀ꯭ꯂ꯭ꯥꯁꯔꯨꯝꯗ ꯑꯗꯨ ꯁꯨꯃꯥꯏꯅ ꯊꯣꯛꯀꯅꯤ ꯍꯥꯏꯕꯗꯨ ꯀꯌꯥꯝ ꯈꯪꯍꯧꯗꯦꯕ ꯑꯗꯨꯀꯥꯟꯅꯗꯤ
ꯎꯝ
ꯀꯔꯤꯁꯨ ꯋꯥꯈꯟꯗ ꯂꯩꯇꯕꯗꯣ ꯍꯧꯖꯤꯛꯇꯤ ꯑ ꯌꯥꯝꯅ ꯃꯤꯁ ꯇꯧꯋꯦ ꯑꯁ ꯑꯗꯨ ꯇꯧꯔꯝꯃꯗꯤꯀꯣ ꯄꯨꯟꯅ ꯂꯩꯕ ꯀꯥꯟꯗꯒꯨꯝꯕ ꯑꯗꯨꯝ ꯈꯜꯂꯝꯃꯦ ꯌꯥꯝ ꯃꯤꯁ ꯇꯧꯕꯅꯦ ꯉꯟꯕꯤ ꯑꯩꯈꯣꯏꯁꯦ
ꯑꯗꯨꯒ ꯍꯧꯖꯤꯛꯇꯤ ꯍꯧꯖꯤꯛꯄꯨꯗꯤ ꯅꯣꯏꯒꯤ ꯑꯗꯨꯝ ꯄꯥꯈꯟꯦꯕꯀꯣ ꯑꯩꯈꯣꯏꯁꯦ ꯇꯣ ꯂꯣꯏꯕ ꯑꯩꯈꯣꯏꯗꯤ ꯈꯔ ꯀꯨꯏꯔꯔꯤꯗꯅ
ꯎꯝ
ꯑꯗꯩ ꯏꯃꯥꯟꯅꯕꯤ ꯑꯃꯗꯨꯗꯤ ꯇꯨꯌꯦꯜꯞ ꯂꯣꯏꯔꯒ ꯃꯥꯗꯤ ꯄꯨꯔꯥ ꯑꯦꯛꯖꯥꯝ ꯄꯥꯁ ꯇꯧꯈ꯭ꯔꯦꯕ ꯗꯒꯤ ꯍꯧꯖꯤꯛ ꯅꯤꯠ ꯍꯣꯏ
ꯎꯐ ꯅꯩꯅꯦ ꯗꯨꯗꯤ
ꯃꯥꯗꯤ ꯑꯗꯨꯝ ꯁ꯭ꯀꯨꯜ ꯀ꯭ꯔꯦꯇꯤ ꯑꯝ ꯁꯦꯀꯦꯟꯗꯔꯤ ꯀꯥꯕꯁꯨ ꯂꯤꯡꯕꯗ ꯀꯥꯔꯈ꯭ꯔꯦꯕꯀꯣ ꯑꯗꯨꯒꯤ ꯈꯣꯏꯗꯤ ꯂꯤꯡꯕꯗꯁꯨ ꯀꯥꯕ ꯉꯝꯗ꯭ꯔꯦ ꯑꯗꯨ ꯃꯥꯗꯤ ꯑꯩꯈꯣꯏ ꯑꯩꯁꯨ ꯉꯥꯛꯇꯪ ꯅꯤꯠ ꯀꯣꯆꯤꯡ ꯂꯧꯔꯝꯃꯦꯕꯀꯣ ꯅꯥ ꯇꯣꯛꯈ꯭ꯔꯕ ꯑꯗꯨꯗꯒꯤ ꯑꯗꯨꯝ ꯂꯧꯗ꯭ꯔꯦꯁꯨ ꯃꯥꯗꯤ ꯑꯩꯈꯣꯏ ꯑꯩꯈꯣꯏꯒ ꯄꯨꯟꯅ ꯂꯧꯃꯤꯟꯅꯔꯝꯃꯦꯕꯀꯣ ꯑꯗꯨ ꯆꯍꯤꯗꯨꯗ ꯃꯥꯗꯤ ꯑꯗꯨꯝ ꯌꯥꯎꯈ꯭ꯔꯦ ꯌꯥꯎꯔꯒ ꯎꯝ ꯃꯥꯗꯣ ꯍꯧꯖꯤꯛ ꯇꯝꯈ꯭ꯔꯦ ꯃꯥ ꯌꯥꯎꯕ ꯃꯇꯝꯗ ꯑꯩꯈꯣꯏꯁꯦ ꯋꯥꯈꯜ ꯅꯨꯡꯉꯥꯏꯇꯕꯁꯤ ꯍꯥꯏꯗꯤ ꯏꯃꯥꯟꯅꯕꯤ ꯃꯣꯏꯗꯤ ꯊꯕꯛ ꯊꯕꯛꯇꯣ ꯃꯌꯥꯝꯗꯣ ꯑꯩꯅ ꯅꯥꯔ ꯉꯇ ꯂꯩꯕꯤꯌꯀꯣ ꯃꯥꯗꯤ ꯎꯝ ꯑꯇꯣꯞꯄ ꯈꯔꯕꯨꯗꯤ ꯍꯧꯖꯤꯛꯁꯨ ꯅꯤꯠ ꯀꯣꯆꯤꯡ ꯇꯧꯕ ꯌꯥꯎꯔꯤꯕ ꯑꯩꯈꯣꯏꯒ ꯇꯧꯃꯤꯟꯅꯔꯛꯄ ꯑꯗꯨ ꯏꯃꯥꯟꯅꯕꯤ ꯑꯅꯤꯗꯨꯗꯤ ꯑꯃꯗꯨꯗꯤ ꯇꯨꯋꯜꯞ ꯐ꯭ꯂꯣꯔ ꯑꯗꯨꯝ ꯌꯥꯎꯈ꯭ꯔꯦ ꯑꯃ ꯑꯗꯨꯗꯤ ꯅꯦꯛꯁ ꯌꯔꯨꯛ ꯀꯊꯥꯕꯥꯥꯟꯗ ꯌꯥꯎꯈ꯭ꯔꯕ
ꯎꯝ
ꯍꯧꯖꯤꯛ ꯑꯃꯗꯨꯗꯤ ꯇꯧꯕ ꯇꯧꯔꯤ ꯑꯃꯗꯨꯁꯨ ꯑꯗꯨꯝ ꯇꯧꯔꯤ ꯂꯥꯁ ꯍꯥꯏꯁꯨ ꯊꯥꯏ ꯌꯥꯎꯕ ꯉꯝꯗ꯭ꯦ ꯃꯥꯁꯨ ꯑꯗꯨꯒ ꯏꯃꯥꯟꯅꯕꯤ ꯑꯃꯅ ꯑꯥ ꯑꯁꯥꯝꯗ ꯐꯤꯖꯤꯣꯊꯦꯔꯥꯄꯤ ꯇꯝꯕ ꯑꯃꯗꯨꯅ ꯀꯗꯥꯏꯗ ꯃꯥꯥꯟꯅ ꯇꯝꯕꯗꯣ ꯕꯦꯡꯒ꯭ꯂꯣꯔꯗ ꯃꯥꯜꯂꯦ ꯃꯥꯁꯨ ꯐꯥꯔꯃꯥꯁꯤꯁ ꯇꯝꯕ ꯑꯇꯣꯞꯄ ꯈꯔꯗꯤ ꯍꯣꯇꯦꯜ ꯃꯦꯅꯦꯖ ꯒꯨꯝꯕꯗ ꯆꯠꯈ꯭ꯔꯦ ꯀꯅꯥꯁꯨ ꯄꯨꯟꯕ ꯉꯝ ꯐꯪꯗ꯭ꯔꯦ ꯑꯗꯣ ꯍꯧꯖꯤꯛ ꯑꯦꯟ ꯁꯤ ꯁꯤꯗ ꯑꯦꯟ ꯁꯤ ꯁꯤ ꯌꯥꯎꯔꯗꯤ ꯅꯣꯏ ꯁꯤꯅꯤꯌꯔꯗ ꯌꯥꯎꯒꯅꯤ ꯑꯩꯈꯣꯏ ꯏꯃꯥꯟꯅꯕꯤ ꯈꯔꯗꯤ ꯑꯗꯨꯗ ꯇꯝꯕꯁꯨ ꯌꯥꯎꯔꯦ
ꯑꯣ ꯑꯁ ꯑꯅꯣ ꯑꯗꯨꯗ ꯑꯗꯨꯅ ꯅꯃꯥꯟꯕꯤꯁꯤ ꯂꯥꯏꯔꯤꯛ ꯍꯥꯏꯔꯝꯅꯤ ꯑꯗꯨꯗꯤ ꯀꯣ ꯅꯤꯠ ꯄꯥꯁ ꯇꯧꯕꯗꯣ
ꯍꯣꯏ ꯌꯥꯝ ꯍꯩꯕꯅꯦ ꯃꯥꯗꯤ ꯑꯗꯨꯝ ꯍꯣꯠꯅꯕꯁꯨ ꯀꯜꯂꯦ ꯑꯗꯨꯝ ꯀꯨꯝꯁꯤ ꯃꯅꯥꯎꯄꯤꯁꯨ ꯑꯃꯨꯛ ꯊꯥꯅꯤ ꯍꯥꯏꯕ ꯑꯃ ꯇꯧꯕꯅꯦ
ꯎꯝ ꯁꯤ ꯌꯥꯝ ꯍꯩꯔꯝꯒꯅꯤ
ꯑꯗꯨꯝ ꯐꯥꯎꯅꯗꯕꯁꯨ ꯏꯀꯥꯏꯈ꯭ꯔꯦꯗ ꯍꯟꯗꯛ ꯍꯧꯖꯤꯛꯇꯤꯁꯦ
ꯀꯩꯅꯣ ꯍꯧꯖꯤꯛ ꯍꯧꯖꯤꯛꯀꯣ ꯌꯥꯝꯅ ꯀꯔꯤꯔ ꯑꯁ ꯑꯗꯨꯗꯤ ꯄꯩꯁꯥꯁꯨ ꯆꯪꯕ ꯄꯣꯠꯅꯤ ꯍꯥꯏꯗꯤ ꯂꯥꯏꯔꯤꯛ ꯍꯩꯔꯒ ꯀꯣ ꯃꯁꯥꯅ ꯂꯥꯏꯔꯤꯛ ꯍꯩꯔꯒ ꯍꯣꯠꯅꯕ ꯀꯜꯂꯒ ꯃꯣꯏꯗꯤ ꯇꯧꯖꯕꯅꯦꯕ ꯑꯗꯨ ꯑꯩꯈꯣꯏꯗꯤ ꯀꯔꯤ ꯍꯥꯏꯅꯤ ꯄꯩꯁꯥꯗ ꯄ꯭ꯔꯣꯕ꯭ꯂꯦꯝꯒꯨꯝꯕ ꯀꯣ ꯑꯁ ꯈꯪꯗꯦꯗ ꯃꯣꯏ ꯅꯣꯡ ꯌꯥꯝꯅ ꯆꯥꯛꯆꯩ ꯑꯗꯨꯒꯨꯝꯕ ꯃꯈꯣꯏꯗꯣ
ꯃꯔꯤꯡꯒꯤ ꯑꯣꯏꯅ ꯃꯥꯅ ꯑꯅꯤ ꯑꯅꯤ ꯄꯣꯖꯤꯁꯟ ꯑꯅꯤ ꯁꯨꯒꯨꯝ ꯇꯧꯕꯅꯦ ꯑꯗꯣ ꯍꯧꯖꯤꯛ ꯈ꯭ꯋꯥꯏ ꯋꯥꯡꯕꯗꯨꯅꯅꯦ
ꯍꯣꯏ
ꯑꯗꯨꯅ ꯃꯗꯨ ꯆꯍꯤꯗ ꯌꯥꯎꯕꯗꯣ ꯑꯩꯈꯣꯏ ꯃꯔꯤꯡꯒꯤ ꯈ꯭ꯋꯥꯏ ꯋꯥꯡꯕ ꯅꯨꯄꯤꯗꯣ
ꯑꯣ
ꯑꯥ ꯀꯔꯤ ꯃꯥꯗꯣ ꯌꯥꯝ ꯍꯩꯕꯅꯦ ꯃꯥꯁꯨ ꯑꯉꯥꯡ ꯑꯣꯏꯕ ꯂ ꯄꯕꯗꯨ ꯂꯥꯏꯗꯤ ꯍꯥꯏꯌꯦ ꯃꯣꯏꯒ ꯂꯩꯃꯤꯟꯅꯕ ꯏꯆꯦ ꯑꯃ ꯂꯩꯕꯀꯣ ꯃꯆꯦ ꯑꯃ ꯊꯣꯡꯃꯤꯟꯅꯕ ꯑꯃ ꯃꯥꯅ ꯍꯥꯏꯕꯅꯦ ꯑꯗꯨ ꯊꯣꯛꯃꯤꯟꯅꯕ ꯃꯆꯦꯗꯨꯅ ꯏꯆꯦꯈꯣꯏ ꯀ꯭ꯂꯥꯁꯅꯦꯕ ꯃꯥꯅ ꯍꯥꯏꯕꯗꯣ ꯃꯥꯅ ꯃꯦꯠꯁ ꯈꯣꯠꯄꯗꯣ ꯑꯃꯃꯛꯇ ꯄꯦꯟꯒ ꯂꯣꯏꯁꯤꯜꯂꯦ ꯍꯥꯏꯕꯗꯣ
ꯍꯨꯁ ꯃꯣꯏꯗꯤ ꯂꯥꯏꯔꯤꯛ ꯄꯥꯕꯁꯤ ꯃꯣꯏꯒꯤ ꯏꯁꯩ ꯁꯛꯄꯒꯨꯝꯕꯅꯦ ꯌꯥꯝ ꯍꯣꯕꯤ
ꯍꯣꯏ ꯂꯥꯏꯗꯦ ꯍꯥꯏꯌꯦꯕ ꯀꯣꯛꯇꯣ ꯍꯧꯖꯤꯛ ꯑꯩꯈꯣꯏꯁꯨ ꯉꯛ ꯉꯛꯄꯅꯦꯕꯀꯣ ꯎꯝ ꯑꯗꯨ ꯅꯨꯄꯤꯗꯣ ꯑꯗꯨ ꯆꯍꯤꯗ ꯖꯤ ꯍꯥꯏꯕꯗꯣ ꯈꯪꯉꯦꯀꯣ ꯖꯦ ꯗꯕꯜ ꯏ ꯇꯤ ꯍꯥꯏꯕ ꯑꯦꯛꯖꯥꯝ ꯑꯃꯗꯣ ꯖꯦ ꯗꯕꯜ ꯏ ꯖꯦ ꯗꯕꯜ ꯏ ꯔꯥ ꯖꯦ ꯗꯕꯜ ꯇꯤꯔꯥ ꯑꯃ ꯑꯗꯨ ꯑꯅꯤ ꯊꯥꯕꯅꯦꯕ ꯑꯅꯤꯔ ꯍꯣꯏ ꯑꯅꯤꯔꯛ ꯌꯥꯎꯔꯛ ꯑꯅꯤꯃꯛ ꯌꯥꯎꯕ
ꯍꯣꯏ
ꯑꯗꯨꯗꯣ ꯅꯤꯠ ꯑꯣꯏꯅ ꯂꯧꯈ꯭ꯔꯕ ꯃꯥꯁꯨ
ꯑꯁ ꯄꯨꯔꯥ ꯃꯣꯏꯗꯤ ꯃꯣꯏꯒꯤꯗꯤ ꯌꯥꯝ ꯊꯤꯂꯥꯏ ꯂꯥꯏ ꯑꯣꯏꯔꯤꯅꯤ ꯑꯗꯨꯗꯤ
ꯈꯪꯗꯦ ꯃꯣꯏ ꯀꯣꯛꯁꯦ ꯀꯔꯤꯕꯨ ꯌꯥꯎꯕ꯭ꯔꯣ ꯈꯪꯗꯦ
ꯑꯗꯨꯅꯦ ꯃꯣꯏꯁꯦ ꯏꯁꯣꯔꯅ ꯀꯃꯥꯏꯅ ꯁꯦꯝꯕ꯭ꯔꯥ ꯑꯩꯈꯣꯏꯗꯤ ꯀꯃꯥꯏꯅ ꯅ ꯑꯣꯏꯅꯤꯡꯉꯦ ꯎꯝ
ꯍꯧꯖꯤꯛ ꯏꯃꯥꯟꯅꯕꯤ ꯑꯩꯈꯣꯏ ꯏꯃꯨꯡꯗꯣ ꯃꯃꯥꯒ ꯃꯄꯥꯒ ꯃꯣꯏ ꯃꯆꯤꯟ ꯃꯅꯥꯎ ꯉꯛꯇꯅꯦꯕ ꯅꯨꯄꯥ ꯌꯥꯎꯗꯦꯕꯀꯣ ꯃꯣꯏꯁꯨ ꯑꯗꯒꯤ ꯑꯗꯨꯝ ꯃꯤꯅꯁ